ꯍꯜꯂꯣ
ꯇꯥꯔꯕꯣ
ꯍꯥꯎ
ꯇꯥꯔꯦ ꯇꯥꯔꯦ ꯀꯩꯗꯧꯔꯝꯃꯤꯅꯣ.
ꯑꯉꯥꯡ ꯁ꯭ꯀꯨꯜ ꯂꯧꯔꯨꯕ ꯑꯗꯨ ꯆꯔꯥ ꯋꯥꯜꯍꯜꯂꯝꯃꯤ ꯁꯤꯕ ꯅꯣꯡ ꯆꯨꯕꯗꯨꯗꯅꯦ ꯑꯉꯥꯡ ꯂꯧꯔꯤꯕ
ꯑꯣ ꯈꯣꯡꯅꯔꯣ ꯒꯥꯔꯤꯅꯔꯣ
ꯈꯣꯡ ꯈꯣꯡꯅꯅꯤ ꯒꯥꯔꯤꯗꯣ ꯄꯨꯈꯤꯕ ꯃꯄꯥꯣꯏ ꯑꯣꯏꯅ ꯎꯝ ꯎꯝ ꯑꯗꯩꯗ ꯅꯣꯡ ꯆꯣꯠꯂꯅꯦꯅ ꯂꯧ ꯆꯠꯂꯨꯕ ꯍꯣꯏ ꯍꯣꯏ
ꯂꯝꯄꯥꯛꯇ ꯁꯦꯀꯦꯟ ꯍꯦꯟꯒ ꯌꯥꯝ ꯌꯣꯜꯍꯧꯗꯥꯏꯅꯦ
ꯌ ꯅꯧ ꯌꯥ ꯅꯉꯦ
ꯑꯣ ꯂꯩꯗ꯭ꯔꯣꯏ ꯅꯪꯣꯏꯗꯤ
ꯂꯩꯣꯏꯗ
ꯁꯤꯖꯤꯟꯅꯗꯕ
ꯈꯂꯥꯛ ꯇꯔꯦ ꯁꯤꯤꯗꯤ ꯁꯤꯖꯤꯟꯅꯩ ꯑꯗꯣ ꯉꯁꯤꯒꯤ ꯑꯣꯏꯅꯗꯤ ꯈꯜꯂꯨꯗ꯭ꯔꯦ
ꯑꯣ ꯅꯣꯡꯒ ꯇꯥꯕꯅꯤꯅꯀꯣ
ꯑ
ꯀꯔꯤ ꯀꯔꯤ ꯃꯊꯦꯜ ꯆꯔꯥ ꯋꯥꯂꯤꯅꯣ
ꯉꯁꯤꯗꯣ ꯀꯩꯅꯣ ꯊꯣꯡꯉꯦ ꯈꯣꯡꯗ꯭ꯔꯨꯝ ꯁꯥꯛ ꯇꯧꯋꯦ
ꯑꯥ
ꯑꯗꯒꯤ ꯍꯪꯒꯥꯝ ꯊꯣꯡꯕ ꯑꯃꯁꯁꯨ ꯌꯥꯎꯔꯦ ꯍꯪꯒꯥꯝ ꯊꯣꯡꯕ ꯌꯥꯎꯔꯦ ꯇꯧꯔꯦ ꯁꯂꯥꯠ ꯑꯃ ꯇꯧꯔꯦ ꯃꯣꯠ ꯇꯦꯛꯄ ꯑꯃ ꯃꯦꯠꯂꯦ ꯑꯗꯒꯤ ꯉꯔꯥꯡꯒꯤ ꯌꯦꯟ ꯉꯥꯔꯤꯦ ꯂꯩꯌꯦ
ꯎꯝ ꯁꯦ ꯑꯦꯁ ꯍꯥꯎꯊꯔꯝꯃꯅꯤ ꯑꯗꯨꯗꯤ
ꯑꯗꯨꯒ ꯆꯥꯏꯌꯦ ꯉꯁꯤꯁꯦ ꯆꯨꯝꯅ ꯇꯧꯔꯛꯄꯗꯣ ꯀꯔꯤ ꯂꯩꯒꯦ ꯉꯁꯤꯗꯤ
ꯑꯦ ꯁꯨꯝ ꯇꯧꯔꯛꯏꯅꯦ ꯀꯔꯤ ꯀꯔꯤ ꯀꯃꯥꯏꯅ ꯇꯧꯔꯤꯒꯦꯅ ꯁꯨꯝ ꯋꯥꯔꯤ ꯋꯥꯇꯥꯏ ꯇꯧ ꯍꯧꯁꯤꯗ ꯀꯨꯏꯔꯦꯅ
ꯍꯣꯏ ꯍꯣꯏ
ꯅꯣꯡꯁꯦ ꯆꯨꯗꯧ ꯃꯥꯟꯗꯦ ꯆꯨꯗꯧ ꯃꯥꯟꯗꯦꯅ ꯇꯧꯔ ꯃꯪꯉ ꯆꯨꯔꯝꯗꯗꯣ ꯉꯁꯤꯗꯤ ꯍꯩꯊꯈ꯭ꯔꯦ ꯇ꯭ꯔꯦꯅꯦ
ꯎꯝ
ꯑꯇꯤꯌꯥꯒꯁꯦ ꯏꯍꯥꯡ ꯍꯥꯡꯉꯦꯕ
ꯑꯗꯣ ꯂꯣꯏꯕꯒ ꯅꯨꯡꯁꯥ ꯑꯃꯨꯛ ꯍꯥꯏꯒꯠꯂꯛꯑꯦ
ꯎꯝ ꯅꯨꯡꯁꯥꯥꯁꯦ ꯁꯥꯗꯤ ꯌꯥꯝ ꯁꯥꯗꯣꯔꯛꯇꯔꯣ
ꯎꯝ
ꯁꯥꯕꯩ ꯆꯥꯡꯁꯦ ꯌꯥꯝ ꯍꯦꯟꯒꯠꯂꯦ ꯃꯄꯥꯟ ꯂꯝꯪꯒ ꯃꯥꯟꯅꯔꯛꯑꯦ ꯑꯩꯈꯣꯏꯒꯤ ꯎ ꯋꯥ ꯃꯌꯥꯝ ꯌꯥꯟꯊꯠꯄꯒꯤꯀꯣ
ꯎꯝ ꯁꯤꯗꯩ ꯑꯃꯨꯛ ꯑꯁꯣꯝꯗ ꯑꯃꯨꯛꯀꯁꯨ ꯍꯦꯜꯂꯝꯗꯣꯏꯅꯦꯕ ꯁꯣꯝꯗ ꯍꯦꯟꯒꯠ ꯂꯩ ꯍꯥꯏꯁꯦ
ꯍꯣꯏ ꯍꯣꯏ
ꯃꯔꯛ ꯃꯔꯛ ꯃꯔꯛ ꯅꯗꯦ ꯃꯃꯥꯡꯗꯒ ꯑꯗꯨꯝ ꯀꯨꯏꯗ꯭ꯔꯤ ꯁꯥꯕꯗꯒ ꯁꯥꯕꯩ ꯆꯥꯡꯁꯦ ꯀꯔꯤ ꯁꯥꯕ ꯑꯗꯩ ꯃꯣꯏꯒꯤ ꯄꯣꯂꯨꯁꯟ ꯊꯣꯛ ꯊꯣꯛꯄ ꯐꯠꯇꯕ ꯑꯗ ꯃꯣꯏꯗꯤ ꯁꯨ ꯁꯨꯇꯤꯒ ꯑꯣꯐꯤꯁꯇꯒꯤ ꯁ꯭ꯀꯨꯜꯗꯗꯒꯤ ꯁꯨꯇꯤꯒ ꯂꯣꯏ ꯊꯥꯔ ꯃꯄꯥꯟ ꯊꯣꯛꯍꯟꯗꯕꯤ ꯀ꯭ꯋꯥꯔꯦꯟꯇꯥꯏꯟꯒ ꯇꯧꯔꯒ ꯂꯩꯕꯤ ꯌꯥꯝ ꯇꯧꯒꯗꯥꯏ ꯗꯦꯜꯂꯤꯒꯤ
ꯍꯣꯏ ꯍꯣꯏ
ꯑꯩꯈꯣꯏ ꯁ꯭ꯋꯥꯏꯖ ꯑꯗꯨꯒꯤ ꯐꯤꯕꯝꯗ ꯂꯥꯛꯇꯣꯔ
ꯇꯧꯔꯛꯑꯅꯤ ꯑꯩꯈꯣꯏꯁꯨ
ꯎꯝ ꯍꯥꯏꯗꯤ ꯃꯄꯥꯟꯒ ꯊꯣꯛꯄꯁꯦ ꯉꯝꯗ꯭ꯔꯦꯕ ꯒꯥꯔꯤ ꯃꯁꯤꯡꯁꯦ ꯑꯥꯏꯅ ꯌꯥꯕ꯭ꯔꯥ ꯌꯥꯗꯕ꯭ꯔꯥ ꯕ꯭ꯂꯦꯛꯇꯔ ꯀꯩꯗꯔ ꯄꯪꯄꯨ ꯄꯨꯁꯟꯅꯔꯛꯑꯦ ꯑꯗꯒꯤ ꯌꯨꯝ ꯑꯃꯗ ꯒꯥꯔꯤꯁꯦ ꯌꯦꯡꯉꯣ ꯃꯉꯥ ꯇꯔꯨꯛ ꯑꯗꯨꯝ ꯂꯩꯁꯟꯅꯔꯛꯑꯦ ꯑꯗꯒꯤ ꯁꯤꯁꯤꯅ ꯄꯦꯇ꯭ꯔꯣꯜ ꯍꯥꯏꯔꯦ ꯇꯥꯡꯈꯠꯂꯛꯑꯦꯀꯣ ꯁꯤꯅ ꯍꯂ ꯈꯔ ꯃꯇꯦꯛ ꯑꯃꯇꯪ ꯑꯣꯏꯁꯨ ꯊꯧꯗꯣꯏꯅꯦꯕ ꯁꯤꯁꯤꯅ ꯄꯣꯂꯨꯁꯟ ꯊꯣꯛꯍꯜꯂꯅꯤ ꯑꯗꯩ ꯆꯠ ꯈꯣꯠꯄ ꯑꯗꯩ ꯏꯁꯀꯤꯟꯗꯁꯨ ꯀꯩꯅꯣ ꯇꯧꯔꯛꯀꯗꯣꯝꯅꯦꯕ ꯏꯅꯝ ꯍꯣꯏꯗꯤꯃ ꯊꯕꯛ ꯑꯃ ꯀꯩꯅꯣꯅ ꯄꯤꯕ ꯊꯕꯛ ꯀꯨꯟꯊ꯭ꯔꯥ ꯀꯨꯟꯊ꯭ꯔꯥ ꯄꯤꯕꯗꯣ ꯂꯣꯏꯈ꯭ꯔꯕꯣ
ꯑꯥ ꯂꯣꯏꯈ꯭ꯔꯦ
ꯑꯣ ꯀꯨꯏꯔꯦ ꯃꯈꯥ ꯊꯕꯛ ꯂꯧꯊꯔꯔꯣꯏꯗ꯭ꯔꯣ
ꯑꯗꯨ ꯈꯟꯅꯗ꯭ꯔꯤ
ꯑꯣ ꯑꯩꯅ ꯈꯜꯂꯦꯕ ꯆꯨꯞ ꯆꯥꯞꯇ ꯂꯩꯗ ꯌꯥꯝ ꯁꯥꯟꯇꯤ ꯑꯣꯏꯅꯅ
ꯑ
ꯅꯦꯝꯃꯩꯒꯤꯁꯨ ꯊꯕꯛ ꯂꯣꯏꯁꯟꯈ꯭ꯔꯕꯣ
ꯣꯏ ꯍꯔꯦ ꯃꯥꯏꯁꯨ
ꯑꯣꯁ ꯊꯕꯛꯁꯦ ꯌꯥꯝ ꯊꯨꯖꯟꯅꯔꯝꯃꯤ
ꯣꯏ ꯗꯥꯇꯅꯗꯉ ꯍꯥꯏꯔ
ꯑ
ꯃꯥꯏꯗꯤ ꯇꯪꯈꯥꯏ ꯇꯪꯈꯥꯏꯠ ꯇꯪꯈꯥꯏ ꯑꯃꯨꯛ ꯋꯥꯠꯂꯦ
ꯃꯣꯏꯁꯦ ꯁꯨꯝ ꯇꯟꯕꯖꯥꯠꯅꯤꯗ ꯅꯨꯄꯥ ꯑꯣꯏꯕꯁꯨꯀꯣ
ꯎꯝ
ꯋꯥꯔꯤ ꯁꯥꯟꯅꯐꯝꯁꯦ ꯃꯣꯏ ꯇꯥꯃꯣꯆꯧꯁꯨ ꯂꯣꯏꯗ꯭ꯔꯤ ꯍꯥꯏꯌꯦꯕ
ꯑꯥꯎ
ꯍꯧꯖꯤꯛꯀꯥꯟ ꯌꯦꯟꯒꯤ ꯁꯦꯕꯥꯁꯦ ꯌꯥꯝ ꯆꯪꯉꯦ ꯍꯥꯏ ꯑꯗꯣ ꯁꯨꯃꯥꯏꯅ ꯅꯣꯡꯒ ꯇꯥꯕ ꯈꯣꯠꯄ ꯆꯠꯄꯁꯤꯗꯤ ꯀꯃꯥꯏꯅ ꯇꯧꯒꯦ
ꯅꯣꯡ ꯇꯥꯕꯕꯁꯤꯔꯣ ꯃꯀꯣꯟꯗꯣ ꯆꯣꯠꯍꯟꯗ꯭ꯔꯒꯗꯤ ꯑꯗꯨꯝ ꯀꯩꯅꯣ ꯇꯧꯗꯦ ꯑꯗꯨꯝ ꯌꯥꯏ ꯃꯈꯀꯣꯟꯗꯣ ꯅꯣꯡ ꯍꯥꯏꯖꯤꯜꯂꯒꯗꯤ ꯁꯤ ꯌꯦꯟ ꯅꯥꯔꯛꯀꯗꯣꯏꯕ
ꯑ ꯍꯥꯏꯗꯤ ꯃꯤꯅ ꯍꯥꯏꯅꯩꯗꯅ ꯕꯣꯏꯂꯔꯁꯤꯗꯤ ꯃꯁꯥ ꯌꯥꯝ ꯁꯣꯜꯂꯤ ꯖꯣꯇꯣꯟ ꯌꯥꯝ ꯆꯪꯉꯤ ꯍꯥꯏꯕꯗꯨ
ꯍꯣꯏ ꯍꯣꯏ ꯌꯥꯝ ꯆꯪꯈ꯭ꯔꯖꯥꯠꯅꯤꯗ ꯕꯣꯏꯂꯔꯁꯤꯗꯤꯣꯊꯣꯟ ꯑꯩꯈꯣꯏ ꯌꯥꯝ ꯂꯣꯏꯔꯤꯀꯥꯟꯗ ꯍꯧꯖꯤꯛꯇꯤ ꯌꯥꯝ ꯂꯣꯏꯗ꯭ꯔꯕꯅꯤꯅ ꯕꯣꯏꯂꯔꯗꯪ ꯂꯣꯏꯔꯕꯅꯦ ꯅ ꯐꯔꯦ ꯌꯥꯝ ꯂꯣꯏꯔꯤꯀꯥꯟꯗꯗꯤ ꯂꯣꯏꯗ꯭ꯔꯦ ꯀꯣꯜꯗꯔ ꯑꯣꯏꯅ ꯂꯣꯏꯔꯦ ꯀꯣꯏꯂꯗꯤ ꯌꯥꯝꯗꯦꯗ ꯑꯉꯥꯡ ꯃꯔꯨꯝ ꯆꯥꯅꯕ
ꯑ
ꯇꯔꯥꯃꯨꯛꯇꯅꯤ
ꯐꯩꯅꯖꯁꯨꯨꯝ ꯅꯣꯡꯃꯗ ꯃꯔꯨꯝ ꯀꯌꯥꯃꯨꯛꯀ ꯀꯣꯛꯀꯦ ꯃꯣꯏ ꯇꯔꯥꯃꯨꯛꯁꯤꯅ
ꯇꯔꯥꯃꯨꯛꯇꯨꯅ ꯃꯣꯏ ꯂꯦꯞꯄ ꯌꯥꯎꯔꯝꯗꯧꯗꯤ ꯃꯥꯜꯂꯦ ꯔꯣꯇꯦꯁꯟ ꯇꯧꯋꯤꯔꯥ ꯈꯪꯗꯦ ꯑꯃꯨꯛ ꯂꯦꯞꯄ ꯑꯃꯨꯛ
ꯑꯗꯣ ꯃꯔꯨꯝ ꯇꯔꯨꯛ ꯇꯔꯦꯠꯇꯤ ꯑꯗꯨꯝ ꯀꯣꯛꯑꯦ
ꯑꯣ ꯅꯣꯡꯃꯗꯀꯣ ꯑꯃꯛ ꯉꯥꯛꯇꯔꯣ
ꯂꯥꯕ ꯑꯃꯈꯛꯇꯪ ꯌꯥꯎꯋꯦ ꯑꯃꯨꯛ ꯃꯥꯄꯟ
ꯐꯩ ꯐꯩ ꯌꯨꯝꯒꯤ ꯆꯥꯟꯅꯕ ꯑꯗꯨꯝ ꯂꯩꯅꯔꯨꯔꯁꯨ ꯀꯩꯅꯣ ꯇꯧꯗꯣꯏ ꯁꯔꯨꯛ ꯑꯗꯩ ꯍꯧꯖꯤꯛꯇꯤ ꯃꯔꯨꯝꯗꯁꯨ ꯀꯔꯤ ꯑꯉꯥꯡꯕꯤꯗꯣ ꯃꯆꯨ ꯁꯪꯕꯤ ꯁꯪꯗꯕꯤ ꯀꯥꯏꯅꯁꯨ
ꯍꯣꯏ ꯍꯣꯏ ꯍꯣꯏ ꯎꯝ ꯑꯉꯥꯡꯒꯤ ꯅꯣꯡꯃꯒꯤ ꯅꯨꯡꯇꯤꯒꯤ ꯑꯃꯃꯝꯇꯪ ꯆꯥꯅꯅꯕ ꯍꯥꯏꯅ ꯁꯁꯨꯝ ꯂꯣꯏꯕꯅꯤꯗ
ꯎꯝ
ꯑꯗꯒꯤ ꯑꯩꯈꯣꯏꯅꯁꯨ ꯉꯥꯔꯨ ꯑꯣꯏꯅ ꯑꯗꯨꯝ ꯆꯥꯅꯩꯗꯅ ꯍꯧꯔꯒ ꯑꯣꯝꯂꯦꯠ ꯑꯣꯏꯅ
ꯃꯥꯅꯤ ꯑꯗꯒꯤ ꯌꯦꯟꯗꯣ ꯆꯥꯎꯔꯛꯑꯗꯤ ꯂꯤꯔꯛꯑꯗꯤ ꯆꯥꯊꯣꯛꯑꯖꯨ ꯌꯥꯏ ꯅꯣꯡ ꯐꯥꯗꯧ ꯃꯤ ꯂꯥꯛꯄꯗ ꯑꯗꯨꯒ ꯃꯆꯥ ꯑꯃꯨꯛ ꯍꯥꯞꯆꯤꯟꯕ
ꯎꯝ ꯑꯗ ꯃꯣꯏꯒꯤ ꯇꯟꯕ ꯑꯃꯅ ꯀꯣꯏꯂꯔꯒꯤ ꯃꯔꯨꯝ ꯀꯣꯛꯄꯤꯒꯤꯗꯤ ꯃꯔꯔꯨꯝꯨꯝꯁꯦ ꯀ ꯀꯣꯛꯄ ꯒꯤ ꯑꯩꯈꯣꯏꯒꯤ ꯃꯊꯨꯟ ꯅꯧꯊꯣꯛꯄꯗꯣ
ꯑꯥ
ꯑꯗ ꯃꯣꯏ ꯃꯁꯦꯟ ꯍꯦꯛꯇ ꯆꯤꯈꯥꯏꯅꯔꯒ ꯍꯦꯛꯇ ꯁꯤꯕ ꯃꯊꯤꯕꯨꯡ ꯃꯔꯤꯡꯒ ꯌꯥꯎꯅ ꯆꯤꯡꯊꯣꯔꯛ ꯆꯅꯤ
ꯃꯣꯏ ꯃꯁꯦꯟ ꯌꯦꯟ ꯃꯁꯦꯟꯁꯦ
ꯑꯗꯨꯅ ꯃꯕꯨꯛ ꯊꯟꯗꯕ꯭ꯔꯥ ꯍꯥꯏꯗꯤ ꯅꯠꯇꯦꯕ
ꯈꯪꯅꯤ ꯑꯩꯈꯣꯏꯁꯨ ꯑ ꯑꯩꯈꯣꯏꯁꯨ ꯊꯥꯏꯅ ꯑꯍꯨꯝ ꯃꯔꯤꯈꯛ ꯂꯣꯏꯔꯝꯃꯦ ꯃꯔꯨꯝ ꯀꯣꯛꯄꯒꯤ
ꯎꯝ
ꯑꯗꯨꯒ ꯑꯩꯈꯣꯏꯒꯤꯅ ꯑꯗꯨꯗꯥꯏꯗꯤ ꯆꯤꯈꯥꯏꯅꯗꯦꯕ ꯃꯣꯏꯒꯤ ꯃꯔꯨꯝꯁꯦ ꯀꯣꯛꯊꯣꯛꯑ ꯀꯣꯛꯑꯅꯤ ꯀꯣꯛꯑꯦꯅ ꯌꯦꯡꯉꯨꯅꯤꯅ ꯍꯦꯛ ꯂꯧꯁꯤꯜꯍꯧꯗꯕꯗꯅꯦ ꯃꯁꯥꯅ ꯑꯗꯨꯝ ꯆꯤꯈꯥꯏꯔ ꯆꯥꯔꯝꯕ ꯃꯔꯨꯝꯁꯦ
ꯑꯣ ꯆꯥꯊꯣꯛꯄꯁꯨ ꯌꯥꯎꯕꯅꯦ ꯑꯩꯈꯣꯏꯁꯨ ꯌꯥꯎꯋꯦ ꯅꯍꯥꯟꯋꯥꯏ ꯑꯗꯣ ꯅꯨꯡꯅ ꯃꯔꯨꯝꯁꯦ ꯁꯥꯔꯒ ꯎꯝ ꯔꯪꯒ ꯁꯪꯖꯟ
ꯑꯥ
ꯑꯗꯨꯒ ꯑꯗꯨꯃꯥꯏꯅ ꯊꯝꯃꯦ ꯍꯥꯏꯗꯤ ꯃꯣꯏꯗ ꯀꯛ ꯀꯛ ꯍꯜꯂꯨꯀꯥꯟ ꯃꯆꯤꯟ ꯅꯥꯔ ꯊꯣꯛꯏꯗꯅ ꯑꯗꯨꯗꯨꯅ ꯂꯝꯗꯝꯟ ꯅꯅꯥꯍꯟꯥꯟꯕ ꯑꯗꯨꯗꯩꯗꯨ ꯗ ꯑꯗꯨꯗꯤ ꯃꯤꯔꯨꯝꯗꯣ ꯑꯃꯨꯛ ꯇꯧꯗ꯭ꯔꯦꯗꯅꯀꯣ ꯑꯗꯨꯃꯥꯏꯅ ꯇꯧꯕ ꯖꯥꯠ ꯖꯥꯠꯅꯦ ꯑꯩꯈꯣꯏ ꯇꯧꯈꯤꯁꯦ ꯎꯝ
ꯑꯣ ꯑꯦ ꯅꯥꯏꯅꯦ ꯁꯤ ꯇꯧꯕ ꯌꯥꯗꯦꯅꯀꯣ ꯃꯤꯒꯤ ꯇꯥꯏꯞꯇ
ꯍ
ꯋꯥꯈꯟ ꯋꯥꯈꯟꯅꯤ
ꯎꯝ ꯑꯗꯨꯃꯥꯏꯅ ꯇꯧꯕꯁꯨ ꯌꯥꯎꯈꯤ ꯑꯩꯈꯣꯏꯁꯨ
ꯑꯗꯨ ꯃꯣꯏ ꯃꯣꯠꯁꯟꯕ ꯈꯣꯠꯆꯟꯕ ꯁꯦꯕꯥ ꯃꯀꯣꯟꯗꯤ ꯀꯃꯥꯏꯅ ꯇꯧꯒꯦ
ꯃꯀꯣꯟꯗꯤ ꯃꯀꯣꯟ ꯌꯥꯝ ꯆꯥꯎꯕ ꯑꯃ ꯁꯥꯗ꯭ꯔꯦ ꯌꯦꯅꯈꯥꯗ ꯈꯔ ꯄꯤꯛꯇꯛ ꯇꯧꯕ ꯑꯃ ꯁꯥꯔꯦ ꯃꯣꯏ ꯇꯔꯥ ꯀꯨꯟꯃꯨꯛ ꯆꯟꯅꯅꯕ ꯑꯃ ꯑꯗꯨꯗꯨꯗ ꯊꯝꯅ
ꯑꯣ ꯑꯗꯣ ꯃꯣꯏꯒꯤ ꯑꯃ ꯀꯔꯤ ꯋꯥꯏ ꯊꯥꯕ ꯀꯩꯀꯩ ꯌꯥꯝ ꯂꯩꯗꯥꯏꯅꯦ
ꯊꯥꯔꯦꯅꯦ ꯋꯥꯏꯁꯨ ꯃꯊꯤꯗꯣ ꯑꯃꯨꯛ ꯑꯃꯨꯛ ꯄꯦꯛꯊꯣꯛꯄꯤꯕ
ꯑꯣ ꯑꯥ ꯑꯗꯨꯗꯤ ꯅꯨꯃꯤꯠ ꯀꯌꯥ ꯀꯌꯥ ꯂꯩꯔꯒ ꯁꯦꯡꯗꯣꯛꯑꯦ
ꯃꯤꯅꯤꯠꯇ ꯅꯠꯇꯦ ꯑꯗꯨꯗꯤ ꯊꯈꯥꯏꯃꯨꯛ ꯊꯥꯃꯨꯛ ꯂꯩꯔꯒ ꯑꯗꯨꯝ ꯏꯦ
ꯊꯥꯈꯥꯏꯃꯨꯛ ꯊꯥꯃ ꯑꯗꯨꯗꯤ ꯀꯩꯁꯨ ꯌꯥꯝꯅ ꯋꯥꯕ ꯑꯣꯏꯗ꯭ꯔꯦꯗ ꯁꯦꯕꯥꯗꯨꯀꯣ
ꯍꯣꯏ ꯍꯣꯏ
ꯑꯣ
ꯃꯊꯤ ꯆꯣꯠꯁꯜꯂꯒꯁꯨ ꯑꯗꯨꯃꯥꯏꯅ ꯌꯦꯗ ꯅꯥꯕ ꯍꯦꯜꯂꯦꯕ
ꯎꯝ
ꯃꯁꯤ ꯃꯣꯏꯗꯤ ꯂꯨ ꯅꯥꯟꯅ ꯊꯝꯕꯤ ꯊꯝꯕꯤꯔꯤ ꯀꯩ
ꯎꯝꯝ ꯎꯝ ꯍꯣꯏꯅꯦ ꯃꯣꯏꯁꯨ ꯃꯤꯒꯨꯝꯕꯅꯤ ꯃꯤꯖꯨ ꯉꯥꯏꯔꯦ ꯃꯐꯝꯁꯦ ꯑꯃꯣꯠꯄꯗ ꯁꯨꯝ ꯂꯩꯔꯗꯤ ꯀꯩꯅꯣ ꯇꯧꯁꯜ ꯃꯁꯥ ꯅꯥꯔꯛꯏꯗꯅ ꯑꯗꯨ ꯀꯩꯅꯣꯒ ꯍꯥꯏꯅꯩꯖꯦ ꯑꯗꯨꯝ ꯏꯁꯤꯡ ꯆꯣꯠ ꯆꯣꯠ ꯂꯥꯎꯍꯟꯒꯅꯨ ꯏꯁꯤꯡ ꯇꯨꯡꯍꯟꯒꯅꯨ ꯃꯦꯂꯥꯔꯤꯌꯥ ꯀꯥꯡ ꯇꯨꯡꯅꯤ ꯈꯣꯠꯅꯤ ꯀꯥꯏꯅꯒꯀꯣ ꯑꯗꯨꯝ ꯃꯤꯁꯨ ꯣꯇꯣꯟꯅꯦꯕ ꯑꯃꯔꯣꯝꯗ ꯑꯩꯈꯣꯏꯅ ꯀꯨꯞꯅ ꯌꯥꯝ ꯈꯟꯖꯤꯜꯂꯨꯗꯕꯩꯅꯦꯕ
ꯍꯝ ꯌꯦꯟ ꯂꯣꯏꯔ ꯍꯨꯏ ꯂꯣꯏꯔꯁꯨ ꯉꯥꯏꯔꯦ
ꯎꯝ
ꯌꯣꯇꯣꯟ ꯈꯔꯗꯤ ꯑꯗꯨꯝ ꯇꯧꯕꯤꯔꯤꯅꯦ ꯑꯩꯈꯣꯏ ꯍꯨꯏꯒꯁꯦ ꯒꯨꯗ ꯅꯥꯏꯠ ꯊꯥꯕꯤꯗꯅ ꯆꯠꯀꯅꯤꯅ ꯑꯗꯒꯤ ꯍꯣꯏ ꯍꯣꯏ ꯍꯣꯏ ꯍꯨꯏꯖꯥꯎꯗꯣ ꯍꯨꯏꯖꯥꯎ ꯑꯃꯈꯛꯇꯅꯤ
ꯑꯣ
ꯑꯩꯣꯟꯗ ꯒꯨꯗ ꯅꯥꯏꯠ ꯊꯥꯕꯤꯗꯅ ꯏꯔꯨ ꯆꯊꯣꯛꯄꯤ ꯁꯝꯄꯨ ꯂꯩꯕꯤꯗꯅ ꯂꯨꯕꯤꯗꯅ ꯑꯗꯨ ꯑꯗꯨꯝ ꯊꯧꯔꯤꯅꯤ
ꯑꯣꯗꯨ ꯑꯅꯤ
ꯇ ꯑꯅꯤ ꯃꯁꯨ
ꯃꯣꯏꯗꯤ ꯃꯆꯤꯟꯖꯥꯛꯀꯗꯤ ꯀꯃꯥꯏꯅ ꯇꯧꯋꯦ
ꯃꯆꯤꯟꯖꯥꯛꯇꯤ ꯃꯣꯏ ꯄꯦꯗꯤꯒ꯭ꯔꯤꯅ ꯑꯃ ꯊꯣꯛꯑꯦ
ꯑꯥ
ꯑꯗꯨ ꯑꯗꯨꯏꯗꯣ ꯄꯤꯖꯩ ꯎꯝ ꯑꯗꯨꯅ ꯎꯝ ꯑ ꯍꯣꯏ ꯑꯗꯨ ꯆꯥꯛ ꯆ ꯆꯥꯎ ꯌꯥꯗ ꯀꯥꯟꯗ ꯑꯗꯨ ꯇꯣꯠꯁꯤꯟꯕꯤꯔ ꯆꯥꯕꯁꯨ ꯆꯥꯏ ꯑꯗꯒꯤ ꯑꯆꯥꯄꯣꯠ ꯑꯣꯏꯅ ꯃꯔꯛꯇ ꯑꯗꯨ ꯑꯗꯨꯝ ꯄꯤꯖꯕꯁꯨ ꯌꯥꯎꯋꯤ
ꯎꯝ ꯍꯣ ꯐꯔꯦ ꯐꯔꯦ ꯑꯗꯨꯗꯤ ꯏ ꯅꯃ ꯊꯝꯃꯒꯦ ꯉꯁꯤꯗꯤ ꯀꯣꯟꯅ ꯑꯃꯨꯛ ꯇꯧꯔꯛꯀꯦꯀꯣ ꯎꯝ ꯎꯝ ꯊꯝꯃꯦ ꯊꯝꯃꯦ